ꯇꯥꯏꯌꯦ ꯇꯥꯏꯌꯦ
ꯑꯣ
ꯀꯩꯗꯧꯔꯤꯅꯣ
ꯂꯩꯌꯦ
ꯅꯪꯒꯤꯁꯦ ꯅꯦꯋꯥꯛ ꯅꯨꯡꯉꯥꯏꯗꯕ ꯃꯥꯜꯂꯦꯀꯣ ꯈꯔꯥ ꯍꯣꯏ
ꯅꯦꯠ ꯑ ꯍ ꯍꯧꯖꯤꯛꯇꯤ
ꯌꯥꯔꯦ ꯌꯥꯔꯦ ꯀꯃꯥꯏꯅ ꯇꯧꯕꯒꯤꯅꯣ
ꯑꯩꯔꫭ ꯍꯥ
ꯍꯣꯏ ꯍꯣꯏ
ꯇꯥꯏꯌꯦ ꯇꯥꯏꯌꯦ ꯇꯥꯕ꯭ꯔꯥ
ꯇꯥꯏꯌꯦ ꯐꯖꯅ ꯇꯥꯏ
ꯑ ꯍꯥꯎ
ꯀꯔꯤ ꯀꯔꯤ
ꯅꫭꯏꯒꯤ ꯅꯨꯄꯥ ꯅꯥꯎꯕꯤꯏ ꯅꯣꯏꯒꯤ ꯂꯝꯗꯨꯗꯤ ꯅꯨꯡ ꯁꯥꯕ꯭ꯔꯥ ꯅꯨꯡꯁꯥ ꯁꯥꯕ꯭ꯔꯥ ꯑꯗꯨ ꯅꯠꯇ꯭ꯔꯒ ꯅꯣꯡ ꯆꯨꯕ꯭ꯔꯥ
ꯑꯁ ꯑꯁꯤ ꯍꯥꯏꯔꯒ ꯑꯩꯈꯣꯏꯒꯤ ꯂꯝꯗꯣ
ꯑꯥ
ꯅꯨꯃꯤꯠ ꯇꯔꯥ ꯁꯨꯔꯦ ꯅꯣꯡ ꯆꯨꯕ
ꯑꯥ
ꯂꯩꯀꯥꯏ ꯂꯩꯀꯥꯏ ꯏꯁꯨꯡ ꯏꯁꯤꯡ ꯊꯨꯝꯃꯦ ꯑꯗꯨꯕꯨ ꯑꯩꯈꯣꯏ ꯂꯩꯀꯥꯏꯗꯤ ꯊꯨꯝꯗꯦꯕ ꯑꯣ ꯐꯤ ꯐꯧꯐꯝ ꯂꯩꯇꯕꯒꯤ ꯐꯤꯔꯣꯜꯁꯤꯡꯁꯦ ꯁꯨꯕꯁꯨ ꯌꯥꯗꯕ ꯅꯨꯡꯁꯥ ꯁꯥꯕꯨ ꯁꯥꯔꯗꯤ ꯃꯄꯥꯟ ꯊꯣꯛꯄ ꯁꯨꯛꯉꯝ ꯉꯝꯗꯦꯀꯣ
ꯎꯝ
ꯅꯣꯡꯕꯨ ꯆꯨꯔꯗꯤ ꯍꯦꯛꯇ ꯐꯤ ꯐꯧꯐꯝ ꯂꯩꯇꯕ ꯍꯣꯏ ꯑꯗꯨꯝ ꯆꯨꯔ ꯂꯩꯕ
ꯅꯪꯒꯤꯗꯣ ꯏꯁꯄꯤꯀꯔꯗꯨ ꯃꯈꯥ ꯊꯝꯃꯣ ꯑꯩꯒꯤ ꯈꯣꯟꯖꯦꯜ ꯇꯥꯔꯦ ꯅꯪ ꯐꯣꯟ ꯃꯦꯠꯂꯒ ꯂꯩꯕ ꯃꯥꯜꯂꯦ ꯁꯄꯤꯀꯔꯗꯣ ꯃꯈꯥ ꯊꯝꯃꯣꯕ
ꯀꯔꯗꯣ ꯑꯩꯁꯨ ꯇꯥꯏ ꯇꯥꯏꯕ꯭ꯔꯣ ꯇꯥꯕ꯭ꯔꯣ
ꯐꯖꯅ ꯇꯥꯏꯌꯦ ꯍꯣꯏ ꯇꯥꯏꯌꯦ ꯇꯥꯏꯌꯦ
ꯑꯗꯨ ꯑꯣꯏ
ꯅꯣꯡꯁ ꯅꯣꯡ ꯆꯨꯗꯕ꯭ꯔꯣ
ꯑꯈꯣꯏꯒꯤ ꯑꯈꯣꯏ ꯃꯐꯝꯗꯁꯨ ꯅꯣꯡ ꯆꯨꯕꯅꯦ ꯉꯁꯤꯅ ꯉꯁꯤ ꯈꯛꯇꯅꯦ ꯅꯨꯃꯤꯠ ꯑ ꯑꯗꯨ ꯅꯨꯡꯁꯥ ꯁꯥꯕꯗꯣ
ꯑꯥ
ꯁꯥꯔꯗꯤ ꯌꯥꯝ ꯍꯦꯟꯖꯤꯟꯅꯒ ꯁꯥꯕꯅꯦꯕ ꯅꯨꯡꯁꯥꯁꯨ
ꯑꯣ
ꯗꯣ ꯁꯥꯕꯁꯨ ꯁꯥꯏ ꯀꯟꯅꯣ ꯍꯧꯖꯤꯛ ꯇꯤ ꯌꯥꯝ ꯁꯥꯏꯗ
ꯅꯪ ꯌꯨꯝꯗ ꯂꯩꯕꯔꯣ ꯅꯠꯇ꯭ꯔꯒ ꯂꯥꯏꯔꯤꯛ ꯇꯝꯃꯒ ꯆꯠꯂꯤꯔꯣ ꯀꯃꯥꯏ ꯇꯧꯕ꯭ꯔꯣ
ꯑꯩ ꯍꯤ ꯂꯥꯏꯔꯤꯛ ꯇꯝꯃꯒ ꯆꯠꯄꯅꯦ ꯑꯗꯣ ꯂꯩꯅꯤꯕ
ꯌꯨꯝꯗ ꯂꯩꯇꯦ
ꯌꯦꯟꯇꯩ ꯂꯥꯏꯗꯦ ꯍꯣꯏ
ꯑꯣ
ꯑꯗꯨ ꯅꯨꯡꯁꯥ ꯁꯥꯕꯗꯤ ꯌꯥꯝ ꯁꯥꯏꯕ ꯁꯥ ꯁꯥꯔꯗꯤꯀ
ꯍꯣꯏ
ꯄꯥꯊꯨꯞꯁꯦ ꯋꯥꯕꯅꯤ ꯅꯪꯁ ꯁꯔꯗꯤ ꯁꯨ ꯅꯣꯡ ꯆꯨꯔꯗꯤ ꯃꯄꯥꯟ ꯊꯣꯛꯄ ꯌꯥꯗꯦ
ꯉꯁꯤꯁꯦ ꯅꯣꯡ ꯆꯨꯕ꯭ꯔꯥ ꯀꯃꯥꯏ ꯇꯧꯕ꯭ꯔꯣ
ꯑꯁꯤꯗꯤ ꯅꯨꯡꯁꯥ ꯁꯥꯔꯦ
ꯅꯪꯅ ꯂꯩꯕꯗꯣ ꯇꯝꯄꯥꯛꯇꯔ ꯅꯠꯇ꯭ꯔꯒ ꯃꯄꯥꯟꯗꯔꯣ
ꯑꯩ ꯁꯨ ꯍꯥꯏꯕꯗꯤ ꯑꯈꯣꯏꯒꯤ ꯃꯐꯝꯗꯅꯤ ꯂꯥꯏꯕꯗꯣ ꯂꯥꯏꯕꯗꯣ ꯑꯗꯨ ꯑꯣꯏꯔꯁꯨ ꯃꯊꯛ ꯗꯅꯦꯕ ꯂꯩꯗꯣ
ꯑꯥ
ꯑꯩꯈꯣꯏꯒꯤ ꯑꯦꯔꯤꯌꯥ ꯇꯨꯃꯤꯟꯅꯗꯨꯗꯤ ꯂꯩ ꯑꯗꯨꯝ ꯂꯩꯔꯒ ꯑꯗꯨꯗ
ꯎꯝ ꯍꯣꯏ
ꯎꯝ ꯊꯕꯛ ꯇꯧꯕꯁꯦ ꯍꯧꯖꯤꯛ ꯍꯧꯖꯤꯛꯇꯤ ꯊꯕꯛ ꯇꯧꯗꯦꯀꯣꯅ
ꯍꯧꯖꯤꯛ ꯑꯩ ꯊꯥ ꯍꯣꯏ ꯁꯤꯗ ꯍꯜꯂꯛꯄꯗꯤ ꯊꯕꯛ ꯇꯧꯗꯦ ꯊꯕꯛ ꯀꯧꯔꯒ ꯏꯟꯇꯔꯚꯤꯌꯨꯒꯨꯝꯕ ꯇꯧꯕꯗꯤ ꯆꯠꯂꯦꯕꯀꯣ ꯑꯗꯨ ꯑꯩꯅ ꯇꯧꯅꯤꯡꯗꯕ ꯈꯔꯁꯨ ꯌꯥꯎꯕ ꯇꯥꯕ꯭ꯔꯣ ꯅꯪꯒꯤꯔꯣꯝꯗ ꯅꯦꯠꯋꯥꯛꯇꯤ ꯅꯨꯡꯉꯥꯏꯇꯕ ꯃꯥꯜꯂꯦ
ꯅꯦꯋꯛꯇꯤ ꯅꯨꯡꯉꯥꯏꯕꯅꯤ ꯅꯨꯡꯉꯥꯏꯌꯦꯗ ꯑꯗꯣ
ꯑꯗꯣ
ꯃꯥꯔ ꯆꯠꯇꯕꯒꯤꯅꯤ
ꯑꯣ ꯅꯣꯏꯁꯦ ꯋꯥꯏꯐꯥꯏ ꯁꯤꯖꯤꯟꯅꯕ꯭ꯔꯣ ꯍꯥꯥ
ꯇꯕ꯭ꯔꯥ
ꯇꯥꯏꯌꯦꯕ ꯍꯣꯏ ꯅꯦꯋꯥꯛ ꯅꯨꯡꯉꯥꯏꯕꯗ ꯂꯦꯞꯄꯣ
ꯍꯣꯏ ꯍꯣꯏ ꯂꯦꯞꯀꯦ
ꯍꯥꯏꯗꯤ ꯈꯣꯟꯖꯦꯜꯗꯣ ꯇꯥꯏꯌꯦ ꯑꯗꯨꯕꯨ ꯑꯥ ꯁꯦꯡꯅ ꯇꯥꯗꯕꯗꯣꯀꯣ ꯑꯣꯏꯌꯦꯕ ꯑꯗꯨꯝ ꯑꯗꯨꯒꯤꯅꯦꯗ ꯅꯪꯗꯤ ꯀꯅꯥ ꯀꯅꯥ ꯂꯩꯕ꯭ꯔꯣ
ꯑꯩꯒꯤ ꯏꯅꯥꯎ ꯅꯨꯄꯤꯒ ꯂꯩꯑꯦ
ꯅꯨꯡꯉꯥꯏꯌꯦꯀꯣ ꯅꯪꯗꯤ ꯑꯗꯨ ꯆꯥꯛ ꯌꯦꯟꯁꯥꯡꯕꯨꯗꯤ ꯅꯪ ꯁꯨ ꯊꯣꯡ ꯊꯣꯡꯉꯝꯃꯔꯣꯏꯅꯦ
ꯏꯅꯥꯎ ꯅꯨꯨꯄꯤꯗꯣ
ꯑꯥ
ꯉꯔꯥꯡꯅ ꯂꯥꯛꯄꯅꯦꯕ
ꯑꯣ ꯅꯠꯇꯕ ꯑꯇꯝꯗꯤ ꯅꯊꯟꯗ ꯊꯣꯡꯉꯤꯔꯣ
ꯎꯝ ꯃꯥꯗꯤ ꯀꯣꯂꯦꯁ ꯀꯥꯒꯦ ꯍꯥꯏꯔ
ꯍꯣꯏ ꯏꯅꯥꯎ ꯅꯨꯄꯤ ꯂꯩꯔꯗꯤ ꯅꯪꯗꯤ ꯐꯤꯔꯣꯟꯒꯨꯝꯕ ꯁꯨꯅꯤꯡꯉꯥꯏ ꯗꯔꯀꯥꯔ ꯇꯥꯗ꯭ꯔꯦꯅꯦ ꯅꯠꯇ꯭ꯔꯥ
ꯍꯧꯖꯤꯛ ꯑꯗꯨꯝ ꯑꯣꯢꯌꯦ ꯍꯂꯣ
ꯐꯤꯔꯣꯟꯒꯨꯝꯕꯗꯤ ꯅꯅꯥꯎ ꯅꯨꯄꯤꯅ ꯁꯨꯔꯅꯤꯕ
ꯍꯣꯏ ꯃꯇꯝ ꯃꯥ ꯂꯥꯛꯇ꯭ꯔꯕ ꯃꯇꯝꯗꯗꯤ ꯏꯁꯝꯗ ꯂꯩꯔꯔꯣꯢꯀꯣ
ꯍꯣꯏ
ꯄꯛꯇꯥꯎꯅꯤꯅꯦ
ꯅꯨꯄꯥꯁꯤꯡꯁꯦ ꯃꯊꯟꯇ ꯂꯩꯔꯗꯤ ꯃꯣꯠꯁꯨ ꯃꯣꯠꯄꯅꯦꯍꯦ
ꯍꯝ
ꯅꯨꯄꯥꯁꯤꯡꯁꯤꯀꯣ
ꯍꯣꯏ
ꯃꯊꯟꯇ ꯂꯩꯕꯁꯤꯡꯁꯦ ꯃꯣꯠꯄꯅꯦꯕ ꯃꯣꯠꯄꯅꯦꯕ
ꯃꯣꯠꯂꯦ ꯍꯥꯏꯕ
ꯎꯝ ꯎꯝ
ꯇꯥꯗꯕ꯭ꯔꯣ
ꯇꯥꯏ ꯇꯥꯏ ꯇꯥꯏ
ꯑꯩ ꯅꯨꯄꯥꯁꯤꯡꯁꯦ ꯃꯊꯟꯇ ꯂꯩꯕꯁꯤꯡꯁꯦ ꯃꯣꯠꯂꯦ ꯍꯥꯏꯕ
ꯍꯦ ꯍꯦ
ꯇꯧꯗ꯭ꯔꯣ
ꯆꯨꯝꯃꯤꯅꯦ ꯆꯨꯝꯃꯤꯅꯦ ꯑꯗꯨ ꯑꯩꯗꯤ ꯑꯗꯨꯒꯨꯝꯕ ꯅꯠꯇꯦ
ꯑꯗꯨꯕꯨ ꯅꯨꯄꯤꯒꯗꯤ ꯌꯥꯝ ꯈꯦꯠꯅꯩꯩꯅ ꯅꯨꯄꯤꯕꯨꯗꯤ ꯌꯨꯝꯒꯨꯝꯕ ꯀꯣꯂꯤꯒꯨꯝꯕ ꯁꯦꯡꯕꯗꯤ ꯅꯨꯄꯤꯅ ꯍꯦꯜꯂꯦꯅ
ꯎꯝ
ꯁꯦꯡꯗꯣꯛ ꯁꯦꯡꯖꯤꯟ ꯇꯧꯕ ꯀꯔꯤ ꯀꯔꯤ ꯇꯧꯕꯗꯤ ꯅꯨꯄꯤꯅ ꯍꯦꯜꯂꯦ
ꯌꯨꯝꯗꯤ ꯌꯨꯝꯗꯤ ꯃꯣꯠꯂꯗꯤ ꯑꯗꯨꯝ ꯍꯦꯡꯗꯣꯛꯄꯅꯦꯕ ꯃꯣꯠ ꯑꯗꯨꯗꯤ ꯂꯥꯏꯕ ꯈꯪꯗꯕꯀꯣ ꯂꯥꯏꯕ ꯅꯨꯡꯉꯥꯏꯇꯕ ꯑꯩꯈꯣꯏꯒꯤ ꯍꯛꯆꯥꯡꯁꯦ ꯅꯨꯡꯉꯥꯏꯔꯣꯏꯕ ꯑꯗꯨ ꯑꯣꯏꯕ ꯑꯩꯈꯣꯏꯒꯤ ꯍꯛꯆꯥꯡ ꯑꯩꯈꯣꯏꯒꯤ ꯀꯣꯛꯁꯤꯡꯁꯤꯦꯅꯤ ꯐ꯭ꯔꯦꯁ ꯑꯣꯏꯗꯦ ꯍꯥꯏꯕꯅꯤꯗ ꯂꯣꯏꯕꯒꯤ ꯁꯟꯊꯣꯛ ꯍꯥꯏꯗꯤ ꯍꯥꯏꯗꯤ ꯃꯣꯠꯄꯟꯗ ꯌꯥꯗꯦꯕ
ꯑꯣ ꯅꯨꯨꯄꯥ ꯅꯨꯨꯄꯥ ꯈꯔꯗꯤ
ꯑꯗꯨꯝ ꯑꯗꯨꯝ ꯇꯧꯕ ꯂꯥꯏꯔꯤꯗ ꯅꯨꯄꯥ ꯈꯔꯁꯨꯨꯝ ꯅꯨꯄꯥ ꯄꯨꯝꯅꯃꯛ ꯅꯨꯄꯥꯣꯏ ꯅꯨꯄꯥ ꯂꯣꯏꯅꯃꯛ ꯃꯣꯠꯇꯨꯗ
ꯑꯗꯨꯅꯦ ꯑ ꯏꯌꯥꯝꯕꯒꯀꯣ ꯅꯪ ꯏꯁꯄꯤꯀꯔꯗꯣ ꯃꯥꯈꯥꯂꯩꯑꯣ ꯃꯥꯂꯦ ꯂꯣ ꯊꯝꯃꯣ ꯑꯩ ꯈꯨꯟꯖꯗ ꯑꯝ ꯅꯣꯏꯔꯣꯝꯗꯣ ꯅꯦꯋꯥꯛ ꯌꯥꯝ ꯅꯨꯡꯉꯥꯏꯇꯦ ꯇꯔꯣ ꯇꯥꯕ꯭ꯔꯣ ꯅꯪꯅ ꯂꯩꯕ ꯃꯐꯝꯗꯨꯅꯦ ꯑꯩ ꯋꯥꯥꯛ ꯌꯥꯝ ꯅꯨꯡꯉꯥꯏꯇꯕ ꯃꯥꯜꯂꯦꯕ
ꯀꯩ ꯑꯕ
ꯅꯪ ꯍꯣꯏ ꯍꯣꯏ
ꯎꯝ
ꯇꯌꯦ ꯍꯥꯏꯁꯨꯣ ꯀꯔꯤ ꯍꯥꯏꯁꯤꯔꯥ ꯑꯇꯣꯞ ꯀꯩꯅꯣ ꯇꯧꯔ ꯇꯥꯕꯗꯣ ꯑꯣꯏꯌꯦꯕ
ꯑꯣ
ꯑꯗꯨꯝ ꯅꯤꯋꯥ ꯌꯥꯗꯕ ꯃꯐꯝꯁꯨ ꯂꯩꯗꯤ ꯂꯩꯕꯅꯦ ꯑꯗꯨ
ꯑ ꯃ ꯃꯐꯝ ꯃꯐꯝꯗ ꯑꯣꯏꯔꯤꯗ
ꯅꯣꯏ ꯌꯨꯝꯔꯣꯝꯗꯣ ꯅꯦꯋꯥꯛ ꯅꯨꯡꯉꯥꯏꯇꯕ ꯑꯣꯏꯔꯝꯃꯅꯤ
ꯋꯥ ꯑꯩꯗꯤ ꯌꯨꯝꯗꯀꯣ
ꯍꯅꯀꯣ ꯍꯣꯏ
ꯋꯥ ꯈꯔ ꯅꯨꯡꯉꯥꯏꯇꯦ ꯇꯁꯨ ꯄꯥꯏꯕꯗꯤ ꯌꯥꯏꯍꯅꯠ
ꯁꯥꯏꯕꯤꯗꯤ ꯌꯥꯌ‌ꯦ ꯅ‌ꯦ ꯑꯣ ꯑꯩꯈꯣꯏꯗꯤ ꯑꯑ ꯏꯆꯦ ꯑꯈꯣꯏꯅꯤ ꯂꯩꯕ ꯂꯩꯀꯥꯏꯗꯣ
ꯑꯇꯧꯋꯥ ꯇꯥꯏ ꯇꯥꯏ ꯇꯟꯗ꯭ꯔꯕ꯭ꯔꯥ
ꯇꯥꯏ ꯇꯥꯏ ꯆꯠꯇꯔꯥꯕ ꯇꯥꯏ ꯏꯆꯦ ꯑꯩꯈꯣꯏꯅꯤ ꯂꯩꯕ ꯂꯩꯀꯥꯏꯗꯣ
ꯍꯣꯏꯑꯦ
ꯅꯦꯋꯥꯛ ꯑꯗꯨꯝ ꯐꯩꯌꯦꯕ
ꯎꯝ
ꯅꯨꯄꯥꯅ ꯃꯣꯠꯂꯦ ꯍꯥꯏꯅ ꯈꯪꯉꯤꯁꯦ
ꯎꯝ
ꯏꯌꯥꯝꯕꯒ ꯑꯩꯒ ꯂꯩꯕꯅꯦꯕꯒꯣ ꯅꯍꯥꯟꯗꯣ ꯑꯩꯅ ꯁꯨꯇꯤꯒꯨꯝꯕ ꯂꯩꯔ ꯈꯣꯟ ꯈꯨꯟ ꯆꯠꯈ꯭ꯔꯗꯤ ꯍꯜꯂꯛꯄꯗꯤ ꯏꯃꯣꯠ ꯃꯣꯠꯂ ꯂꯩꯔꯝꯃꯦꯕ ꯈꯪꯕ꯭ꯔꯥ
ꯎꯝ ꯎꯝ ꯍꯝ ꯑꯈꯣꯏ ꯍꯂꯛ ꯄ ꯀꯥꯟꯗ
ꯌꯨꯝ ꯌꯥꯝ ꯃꯣꯠꯂꯝꯃꯦꯕꯥ
ꯄꯅꯤꯅ ꯑ ꯆꯐꯨꯒꯨꯕꯁꯦ
ꯍ
ꯃꯥꯗꯤ ꯑꯗꯨꯝ ꯁꯦꯡꯉꯤ ꯁꯦꯡꯗꯣꯛꯑꯒ ꯏꯁꯤꯡꯅ ꯁꯨꯝꯅ ꯁꯨꯝ ꯁꯤꯟꯗꯣꯛꯑꯒ ꯄꯪꯊꯣꯡ ꯑꯗꯨꯝ ꯍꯟꯖꯤꯟ ꯍꯟꯖꯤꯟ ꯊꯣꯡꯕꯩꯏꯗꯣ
ꯍ‌ꯣꯏ ꯍꯣꯏ ꯍꯣꯏ
ꯑꯃꯥꯏꯅ ꯇꯧꯕꯒꯤ ꯑꯩꯈꯣꯏꯗꯤ ꯅꯨꯡꯇꯤꯏ ꯀꯔꯤꯅꯣꯃ ꯇꯥꯛꯊꯣꯛꯔꯒ ꯅꯦꯑ ꯅꯥꯟꯅ ꯅꯥꯟꯅ ꯁꯣꯡꯉꯦ ꯊꯣꯡꯉꯦꯅ
ꯑꯁ ꯏꯌꯥꯝꯕ ꯈꯣꯏꯗꯤ ꯎꯄꯥꯏ ꯂꯩꯇꯦꯍꯦ ꯉꯥꯡꯅꯁꯨ ꯇꯥꯎꯒꯅꯦꯕ ꯍꯣꯏ ꯍꯣꯏ
ꯍꯥꯏꯔꯁꯨ ꯃꯈꯣꯏ ꯃꯈꯣꯏ ꯇꯥꯎꯕꯗꯣ ꯑꯗꯨꯝ ꯑꯗꯨꯝ ꯇꯥꯎꯒꯅꯤ ꯍꯥꯏꯗꯔꯥ ꯍꯥꯏꯁꯨꯝ ꯍꯣꯏꯗꯤ ꯋꯥ ꯉꯥꯡꯉꯁꯨ
ꯀꯅꯥꯅꯁꯨ ꯑꯗꯨꯝ ꯑꯗꯨꯝ ꯇꯥꯎꯒꯅꯦꯕ ꯍ‌ꯣꯏ ꯇꯧꯋ‌ꯦ
ꯅꯨꯄꯥꯅꯤ ꯅꯨꯞ
ꯅꯨꯄꯥꯅ‌ꯦ ꯕ ꯑꯦ ꯑꯁꯦꯡꯕ ꯐꯤꯔꯣꯟꯒꯨꯝꯕ ꯁꯨꯕꯁꯨꯀꯣ
ꯎꯝ
ꯑꯩꯈꯣꯏꯗꯤ ꯏꯌꯥꯝꯕ ꯑꯅꯤ ꯂꯩꯕ ꯏꯌꯥꯝꯕ ꯏꯌꯥꯝꯕ ꯏꯅꯥꯎ ꯅꯨꯄꯥ ꯅꯨꯄꯥ ꯌꯥꯝꯃꯦꯕ ꯑꯩꯈꯣꯏ ꯏꯃꯨꯡꯗꯣ ꯑꯗꯨꯒꯤ ꯑꯁ ꯃꯣꯏꯒꯤ ꯐꯤꯔꯣꯟ ꯁꯨꯕꯗ ꯑꯩ ꯋꯥꯕꯅ ꯇꯥꯕ꯭ꯔꯣ ꯋꯥꯒꯅꯤꯍꯦ ꯍꯣꯏ ꯋꯥꯏꯌ‌ꯦ ꯃꯣꯏꯒꯤ ꯐꯤꯔꯣꯜ ꯁꯨꯔꯗꯤ ꯄꯩꯁꯥ ꯅꯤꯕꯅꯦ ꯑꯩꯗꯤ
ꯎꯝ ꯍꯝ ꯃꯤꯑ‌ꯣꯟꯅꯩꯅꯤ
ꯈꯪꯗ‌ꯦ ꯅꯤꯒꯗꯝꯅꯤ ꯍꯣꯏ ꯂꯨꯄꯥ ꯆꯥꯝꯃ ꯄꯤꯌꯣ ꯌꯥꯡꯈꯩ ꯄꯤꯌꯣ ꯁꯤꯡꯖꯨ ꯆꯥꯅꯤꯡꯉꯥꯏꯅꯤ ꯍꯦ ꯃꯣꯏꯒꯤ ꯈꯨꯡꯒ꯭ꯔꯥꯎ ꯈꯨꯃꯣꯠꯇꯨꯒ ꯀꯃꯥꯏꯅ ꯑꯁ ꯑꯩꯈꯣꯏ ꯅꯨꯄꯤꯁꯤꯡꯗꯤ ꯅꯨꯡꯇꯤꯒꯤ ꯍꯣꯡꯗ꯭ꯔꯣ ꯐꯤꯔꯣꯜꯁꯤꯡꯁꯦ ꯑꯗꯨꯏ ꯀꯥ ꯍꯦꯟꯅ ꯁꯨꯅꯤꯡꯉꯥꯏ ꯂꯩꯇꯦꯕ ꯑꯁ ꯅꯨꯄꯥ ꯅꯣꯏꯒꯤꯗꯤ ꯐꯤꯔꯣꯟꯖꯤꯡꯁꯨ ꯑꯗꯨꯝ ꯅꯨꯄꯥ ꯑꯣꯏꯕꯅꯤꯅ ꯈꯔ ꯁꯨꯕ ꯈꯣꯠꯄꯁꯤ ꯇꯟꯗ꯭ꯔꯥ ꯃꯔꯛꯇꯗꯤ ꯏꯌꯥꯝꯕ ꯍꯥꯏꯅ ꯁꯨꯠ ꯌꯦꯠꯂꯑꯗꯤ ꯍꯞꯇꯥ ꯑꯃꯒꯤ ꯐꯤꯔꯣꯟ ꯊꯝꯃ ꯌꯥꯕꯅꯦ
ꯎꯝ ꯎꯝ
ꯑꯗꯒꯤ ꯑꯩꯅ ꯁꯥꯎꯕ ꯍꯦꯛ ꯀꯔꯤꯒꯤꯅꯣ ꯍꯥꯏꯅꯀꯣ ꯅꯪ ꯉꯁꯤ ꯗꯨꯝ ꯍꯤꯞꯄꯒ ꯂꯩꯗꯣꯏꯔꯣ
ꯉꯁꯤꯗꯤ ꯍꯣꯏ
ꯌꯨꯝꯗ ꯂꯥꯏ ꯑꯗꯨꯝ ꯊꯕꯛ ꯇꯧꯔꯒ ꯉꯁꯤꯗꯤ ꯊꯕꯛ ꯆꯠꯄ ꯑꯗꯣ ꯂꯣꯏꯈ꯭ꯔꯦꯕꯁꯤꯗꯤꯊꯔꯈ꯭ꯔꯦꯕ ꯑꯗꯨꯗꯤ ꯌꯥꯝ ꯅꯨꯡꯉꯥꯏꯔꯦꯅꯦ ꯑꯗꯨꯝ ꯅꯨꯡꯉꯥꯏꯅ ꯄꯣꯊꯥꯔꯅꯤꯅꯦ
ꯍꯣꯏ ꯍꯣꯏ ꯉꯁꯤꯗꯤ ꯈꯔ ꯄꯊꯥꯔꯦ ꯍꯥꯏꯕꯅꯤꯅ
ꯌꯥꯏ ꯌꯥꯏ
ꯄꯣꯊꯥꯗ꯭ꯔꯗꯤ ꯑꯩꯈꯣꯏꯒꯤꯍꯥꯛꯆꯥꯡ ꯁꯣꯟꯒꯅꯤꯕ
ꯑꯩ ꯅꯨꯡꯇꯤ ꯊꯥ ꯑꯅꯤ ꯑꯣꯏꯗ‌꯭ꯔꯦ ꯑꯩ ꯅꯨꯡꯇꯤꯒꯤ ꯄꯣꯊꯥꯔꯤꯅ‌ꯦ ꯇꯨꯝꯃꯒ
ꯎꯝ ꯎꯝ
ꯍꯣꯏꯅꯦ ꯇꯥꯕ꯭ꯔꯣ
ꯑꯗꯣ
ꯅꯣ ꯑꯝ
ꯑꯝ
ꯂꯤꯔ ꯍꯥꯏꯕ ꯇꯥꯕ꯭ꯔꯣ ꯑ ꯎꯝ ꯑꯩ ꯀꯩꯗꯧꯋ‌ꯦ ꯍꯥꯏꯕ
ꯍꯥ
ꯍꯥ ꯑꯩ ꯀꯔꯤꯅꯣ ꯍꯥꯏꯌꯣ
ꯅꯪ
ꯊꯕꯛ ꯇꯧꯁꯦꯅ
ꯇꯥꯗ꯭ꯔꯦꯗ ꯅꯦꯋꯥꯛ ꯌꯥꯗ꯭ꯔꯦ ꯀ꯭ꯔꯔꯤ ꯍꯥꯏꯕ ꯍꯥ ꯀꯩ ꯍꯥꯏꯅꯣ ꯇꯥꯗꯦ ꯊꯕꯛ ꯇꯧꯅꯤꯡꯗꯦ ꯎꯝ
ꯀꯔꯤ ꯀꯔꯤꯒꯨꯝꯕ ꯊꯕꯛ ꯇꯧꯅꯤꯡꯕ꯭ꯔꯥ
ꯁꯤꯒꯨꯝꯕ ꯊꯕꯛ ꯇꯧꯅꯤꯡꯕ꯭ꯔꯥ